ꯑꯩꯩꯅꯣ ꯀꯩꯅꯣꯝꯃ ꯍꯪꯒ‌ꯦꯅ ꯀ‌ꯣꯜ ꯇꯧꯔꯛꯑꯝꯕꯅꯦ
ꯑꯥ ꯍꯪꯉꯣ ꯍꯪꯉꯣ ꯌꯥꯏꯑꯦ
ꯍꯣꯝ ꯇ꯭‌ꯌꯨꯇꯔꯒꯤ ꯀꯩꯅꯣ ꯇꯧꯕ꯭ꯔ‌ꯣ
ꯑꯧ ꯑꯣꯏ ꯍꯣꯝ ꯇ꯭ꯌꯨꯇꯔꯅꯦ ꯑꯉꯥꯡ ꯑꯅꯤꯕꯨꯗꯤ ꯆꯠꯂꯦ ꯍꯧꯖꯤꯛ ꯑꯉꯥꯡ ꯀꯅꯣꯗꯤ ꯍꯥꯏꯔꯛꯑꯣ
ꯑꯩꯗꯣ
ꯎꯝ
ꯑ ꯁꯨꯝ ꯑꯉꯥꯡ ꯑꯩꯁꯨ ꯊꯤꯕꯅꯦꯕ ꯑꯗꯣ ꯎꯝ ꯀꯩꯅꯣꯅ ꯑꯁꯣꯝꯅꯀꯟꯗꯩ ꯃꯤ ꯈꯔ ꯊꯦꯡꯅꯩꯌꯦ ꯑꯗꯨꯅ ꯅꯣꯏ ꯁꯥꯏ ꯁꯥꯏꯅ ꯇꯧꯋꯦ ꯈꯣꯠꯂꯦꯅ ꯍꯥꯏꯔꯛꯄ ꯅ‌ꯣꯏꯗ ꯇꯥꯟꯅꯔꯒꯅ ꯍꯦꯟꯅ ꯎꯝ ꯊꯨꯗꯧ ꯃꯥꯜꯂꯛꯑꯕ ꯍꯥꯏ ꯗꯤ ꯅꯣꯏꯗꯤ ꯑꯃꯨꯛ ꯃꯐꯝ ꯂꯩꯗꯅ ꯅꯣꯏꯒꯤ ꯑꯣꯏꯅ
ꯎꯝ
ꯑꯗꯨꯅ ꯎꯝ ꯅ‌ꯣꯏꯅ ꯍꯪꯉꯛꯏꯅꯦ ꯀꯃꯥꯏ ꯀꯃꯥꯏꯅ ꯇꯧꯅꯤ ꯈꯣꯠꯅꯤ ꯍꯥꯏꯗꯤ ꯌꯥꯝ ꯑꯊꯨꯕꯅ ꯄꯥꯝꯕ ꯍꯥꯏꯇꯥꯔꯦ ꯑꯩ
ꯑꯣ ꯅꯪ ꯅꯪ ꯍꯧꯖꯤꯛ ꯀꯩꯅꯣꯔꯥ ꯀꯩꯅꯣ ꯇꯧꯗꯥꯏ ꯅꯪ ꯒ꯭ꯔꯦꯖꯨꯌ‌ꯦꯁꯟꯂ ꯀꯩꯅꯣ ꯇꯧꯔꯤꯗꯥꯏꯅꯦ
ꯑ ꯒ꯭ꯔꯦꯖꯨꯌ‌ꯦꯁꯟ ꯇꯧꯏꯅꯦ
ꯑꯗꯨꯗꯣ ꯅꯪ ꯀ꯭ꯂꯥꯁ ꯀꯌꯥꯕꯨꯗꯤ ꯇꯥꯛꯄ ꯉꯝꯗꯣꯏꯅꯣ ꯑꯉꯥꯡꯗꯣ ꯁꯨꯝ ꯔ‌ꯦ ꯅꯪꯒꯤ ꯆꯥꯡꯆꯠꯇ
ꯀꯂ꯭ꯥꯁ ꯁꯕꯦꯟ ꯑꯩꯠ ꯑꯗꯥꯏꯐꯥꯎ ꯇꯥꯛꯄ ꯉꯝꯅꯤ ꯑꯗ ꯑꯇꯩꯩ ꯑꯩꯁꯨ ꯉꯍꯥꯟꯈꯩ ꯇꯧꯗꯦꯕꯀꯣ ꯑꯗꯣ ꯑꯗꯨ ꯉꯝꯃꯛꯄ ꯌꯥꯏ ꯉꯝꯃꯛꯇꯕ ꯌꯥꯏ ꯉꯝꯗꯤ ꯉꯝꯃꯛꯀꯅꯤ ꯁꯨꯝ ꯇꯥꯛꯀꯦ ꯈꯜꯂ ꯗꯤ ꯑꯍꯥꯟꯕꯅꯤꯅꯅꯦ ꯁꯚꯦꯟ ꯑꯩꯠ ꯈꯔ ꯍꯥꯟꯅ ꯄꯥꯏꯒꯦ ꯇꯧꯕꯅꯦ ꯑꯗꯣ
ꯁꯕꯖꯦꯛꯇꯤ ꯑꯣꯜ ꯔꯥꯎꯟ ꯑꯣꯏꯔꯛꯀꯗꯣꯏꯅꯤꯀꯣ ꯑꯗꯣ
ꯃꯥꯅꯦ ꯑꯗ‌ꯣ ꯃꯣꯏꯒꯤ ꯑ ꯄꯦꯔꯦꯟꯁꯈꯩꯁꯦ ꯁꯨꯝ ꯑꯍꯥ ꯀꯥꯏ ꯀꯨꯜꯗ ꯑꯣꯖꯥ ꯑꯣꯏꯔꯦꯅ ꯍꯥꯟꯅ ꯍꯦꯛꯇ ꯍꯪꯉꯦꯕꯀꯣ ꯑꯩꯈꯣꯏꯗꯤ ꯁꯥꯇ꯭ꯔꯅꯤꯅ ꯑ ꯑꯣꯏꯗ‌ꯦ ꯍꯥꯏꯔꯨꯔꯗꯤ ꯑꯃꯨꯛ ꯀꯣꯟꯅ ꯑꯃꯨꯛ ꯄꯥꯎ ꯐꯥꯎꯖꯔꯛꯀꯦ ꯍꯥꯏꯔ ꯐꯣꯟꯗ ꯇꯧꯔꯁꯨ ꯀ‌ꯣꯟ ꯍ‌ꯦꯛ ꯊꯝꯈꯤꯒꯨꯝꯕ ꯌꯥꯝ ꯊꯣꯛꯑꯦꯕ ꯑꯁꯨꯝꯕꯁꯦ ꯑꯗꯨꯅ ꯅꯣꯏꯅ ꯍꯪꯉꯛꯏ ꯎꯄꯥꯏ ꯂꯩꯇ꯭ꯔꯕ ꯍꯟꯗꯁꯦ ꯄꯩꯁꯥ ꯈꯤꯇꯪ ꯆꯤꯟꯕ
ꯑꯣ
ꯎꯝꯗ
ꯀ꯭ꯂꯥꯁꯥꯁꯁꯅ ꯑꯇꯣꯞꯄ ꯊꯕꯛ ꯄꯥꯔ ꯇꯥꯏꯝ ꯣꯕꯇ ꯇꯧꯕ ꯆꯠꯄ ꯐꯔꯛ ꯃꯅꯤꯄꯨꯔꯒꯤꯗꯤ ꯂꯩꯇꯕꯅꯤꯅ ꯑꯗꯨꯃꯥꯏꯅ ꯍꯣꯝ ꯇ꯭ꯨꯇꯆꯔ ꯈꯔ ꯆꯠ ꯅꯠꯇ꯭ꯔꯗꯤ ꯅꯠꯇ꯭ꯔꯥ ꯑꯩꯁꯨ ꯑꯗꯨꯃꯥꯏꯅ ꯇꯧꯕꯗꯤ ꯇꯧꯈꯤꯕꯅꯦꯕ ꯑꯗꯣ ꯍꯣꯝ ꯆꯔꯗꯣ ꯃꯣꯏ ꯅꯪ ꯃꯔꯤ ꯃꯇꯥ ꯂꯩꯔꯕꯨꯗꯤ ꯑꯗꯨꯝ ꯐꯪꯗꯧꯅꯦ ꯑꯗꯨꯝꯕꯁꯨ ꯅꯣꯏ ꯂꯩ ꯐꯠꯇꯕ ꯌꯧꯔꯝꯒꯅꯤ ꯑꯩꯈꯣꯏꯗꯤꯅꯦ ꯁꯨꯃꯥꯏꯅ ꯇꯧꯕ ꯑꯩꯈꯣꯏꯒꯤ ꯑꯩꯅ ꯌꯥꯎꯔꯤꯁꯤꯗꯤꯅꯦ ꯏꯟꯁꯇꯤꯇ꯭ꯌꯨꯠꯇ ꯌꯥꯎꯕꯅꯦꯕ ꯏꯟꯇꯤꯇ꯭ꯌꯨ ꯂꯤꯡꯈꯠ ꯂꯩꯗꯅ ꯍꯣ ꯔꯒꯤ ꯑꯗꯨꯝꯕꯗ ꯇꯧꯔꯒ ꯑꯩꯁꯨ ꯆꯪꯉꯒ ꯊꯥꯖꯜꯂꯒ ꯌꯥꯎꯈꯤꯕꯅꯦꯕ ꯑꯗꯨꯒꯅꯦ ꯑꯗꯨꯗꯤ ꯅꯪꯗꯣ ꯈꯜꯂꯁꯨ ꯅꯪ ꯍꯥꯏꯗꯤ ꯅꯪꯅ ꯂꯩꯕ ꯔꯦꯟꯇꯨꯒꯤ ꯑꯦꯔꯤꯌꯥꯗ ꯑꯗꯨ ꯅꯛꯅꯕꯗ ꯈꯟꯕꯅꯤ ꯅꯉꯣꯟꯗ ꯆꯠꯊꯣꯛ ꯆꯠꯁꯤꯟꯗ ꯅꯨꯡꯉꯥꯏꯔꯛꯦꯗꯅ ꯑꯩꯗꯤ ꯑꯉꯥꯡ ꯑꯅꯤ ꯇꯧꯔꯤꯕ ꯍꯧꯖꯤꯛꯀꯤꯗꯤ ꯅꯨꯡꯊꯤꯟꯗ ꯉꯥꯛꯇ ꯑꯃ ꯅꯨꯡꯊꯤꯟ ꯍꯔ ꯄꯨꯡ ꯑꯍꯨꯝ ꯁ꯭ꯋꯥꯏꯗ ꯂꯧꯔꯒ ꯑꯃꯨꯛ ꯄꯨꯡ ꯎ ꯑꯍꯨꯝ ꯃꯔꯤ ꯃꯈꯥꯏ ꯁ꯭ꯋꯥꯏꯐꯛ ꯇꯥꯛꯑꯦ ꯑꯍꯨꯝ ꯃꯔꯤ ꯃꯈꯥꯏ ꯑꯃ ꯃꯈꯥꯏ ꯆꯥꯡ ꯇꯣꯏꯦ ꯑꯗꯨꯒ ꯃꯔꯤ ꯃꯈꯥꯏꯗꯅ ꯃꯉꯥ ꯃꯈꯥꯏ ꯇꯔꯨꯛ ꯂ ꯇꯔꯨꯛ ꯐꯥꯎ ꯑꯣꯏꯔꯝ ꯃꯥꯜꯂꯦ ꯑꯩꯅ ꯆꯠꯂꯤꯁꯦ ꯑꯅꯤ ꯁꯨꯃꯥꯏꯅ ꯂꯦꯞꯇꯕꯤ ꯑꯗꯨꯝ ꯆꯠꯄꯅꯦꯕꯀꯣ ꯑꯗꯣ ꯅꯪꯗꯣ ꯍꯣꯝ ꯇꯤꯆꯔ ꯍꯧꯖꯤꯛꯀꯤꯗꯣ ꯌꯥꯎꯅꯤꯡꯉꯗꯤꯅꯦ ꯅꯪ ꯑꯩꯈꯣꯏꯒꯤ ꯑꯩꯅ ꯌꯥꯎꯔꯤꯕ ꯁꯦꯟ ꯍꯇꯔꯗꯣ ꯑꯗꯨꯗꯨꯒꯤ ꯃꯃꯤꯡꯗꯣ ꯑꯩ ꯅꯉꯣꯟꯗ ꯊꯥꯔꯛꯑꯒꯦꯕ ꯅꯪꯒꯤ ꯅꯝꯕꯔꯗ ꯑꯗꯨꯗꯣ ꯐꯣꯝ ꯑꯃ ꯂꯧꯔꯅꯤ ꯑꯩꯈꯣꯏ ꯁꯤꯒꯤ ꯑꯗꯨꯒ ꯅꯪ ꯒꯤ ꯀꯩꯅꯣꯗꯣ ꯃꯥꯔꯛꯁꯤꯠ ꯀꯩꯀꯩꯗꯣ ꯂꯣꯏ ꯊꯥꯖꯤꯜꯂꯅꯤ ꯑꯗꯨꯒ ꯅꯪꯗꯣ ꯇꯦꯁ ꯃꯆꯥ ꯑꯃꯗꯤ ꯇꯧꯔꯣ ꯇꯧꯕꯅꯦꯕ ꯍꯥꯏꯗꯤ ꯀꯌꯥꯝ ꯇꯥꯛꯄ ꯉꯝꯕꯅꯣꯗꯣ ꯑꯗꯣ ꯅꯪꯅꯁꯨ ꯍꯥꯏꯔꯅꯦ ꯑꯩ ꯁꯤꯕꯨ ꯀ꯭ꯂꯥꯁꯁꯤꯗꯤ ꯇꯥꯡꯉꯝꯅꯦꯅ ꯑꯗꯨꯒ ꯃꯣꯏꯅ ꯇꯧꯔꯒ ꯊꯥꯕꯤ ꯃꯣꯏꯗ ꯂꯥꯛꯄ ꯁꯥꯇ꯭ꯔꯉꯗꯒꯤ ꯅꯉꯣꯟꯗ ꯅꯪꯅ ꯁꯤꯐꯛꯇꯤ ꯉꯝꯅꯤ ꯍꯥꯏꯕꯒꯤ ꯃꯑꯣꯡꯗꯣ ꯌꯦꯡꯉꯒ ꯊ ꯍꯥꯄꯤꯗꯣꯏꯅꯦꯕ ꯑꯗꯨꯑꯣꯏꯗꯤ ꯁꯤꯗ ꯁꯨꯝꯕꯗ ꯆꯪꯕꯅ ꯌꯥꯝ ꯐꯕꯅꯦ ꯇꯣꯉꯥꯟꯅ ꯊꯤꯕꯗꯨꯗꯤ ꯀꯣ ꯐꯪꯗꯕꯅꯦꯕ ꯑꯩ ꯅꯪꯅ ꯍꯧꯖꯤꯛ ꯍꯥꯏꯗꯣ ꯑꯣꯖꯥꯒꯨꯝꯕ ꯑꯣꯏꯕ ꯃꯣꯏꯁꯨ ꯋꯦꯜ ꯑꯦꯛꯁꯄ ꯄꯄꯦꯔꯦꯟꯁ ꯇꯤꯆꯔ ꯄꯥꯝꯃꯤꯗꯅ ꯃꯃꯥ ꯃꯄꯥ ꯍꯥꯏꯗꯅ ꯃꯆꯥꯗꯣ ꯁꯣꯏꯍꯟꯅꯤꯡꯗꯕꯅꯤꯅ ꯑꯗꯨꯒꯤ ꯌꯥꯝ ꯈꯟꯕꯒꯤ ꯍꯦꯛꯇ ꯄꯪꯄꯛꯅ ꯐꯪꯗꯕꯅꯦꯕ ꯎꯝ ꯇꯧꯅꯤꯡꯉꯦ ꯍꯥꯏꯔꯁꯨ ꯁꯥꯇ꯭ꯔꯕꯨꯗꯤ ꯃꯌꯥꯝ ꯂꯩꯅꯤꯀꯣ ꯅꯪ ꯇꯥꯛ ꯍꯩꯇꯦ ꯍꯥꯏꯕ ꯅꯪꯉꯣꯟꯅ ꯍꯦꯟꯅ ꯍꯩꯇꯕ ꯍꯣꯝꯗꯇꯔ ꯆꯠꯄ ꯃꯤꯃꯤꯁꯨ ꯌꯥꯎꯔꯝꯝꯕ ꯌꯥꯏ ꯇꯥꯥꯟ ꯆꯥꯔꯦ ꯑꯗꯨ ꯑꯣꯏꯔꯁꯨ ꯐꯛꯇ ꯐꯪꯗꯕꯅꯦꯕ ꯑꯗꯨꯅ ꯍꯧꯖꯤꯛ ꯑꯩꯈꯣꯏꯒꯤꯁꯤꯗ ꯐꯣꯝ ꯊꯥꯖꯤꯜꯂꯣ ꯑꯗꯨꯒ ꯑꯗꯨꯝ ꯃꯇꯝꯒ ꯊꯤꯟꯊꯗꯕꯤꯗ ꯉꯥꯏꯔꯣꯅꯨ ꯍꯥꯏꯗꯤ ꯁꯤꯁꯦ ꯊꯥꯖꯪꯉꯦ ꯈꯣꯠꯆꯩꯦꯅ ꯈꯜꯂꯨꯅꯣꯕ ꯑꯗꯨꯝ ꯌꯥꯝ ꯊꯨꯕꯤꯗ ꯁꯠ ꯂꯥꯡ ꯊꯥꯖꯤꯜꯂꯣ ꯑꯗꯨꯗꯨꯒ ꯌꯥꯔꯛꯀꯅꯤ ꯅꯪꯒꯤ ꯀꯩꯅꯣꯒꯩ ꯑꯗꯨ ꯖꯦꯔꯣꯛꯁꯀꯩꯈꯤꯤꯗꯧ ꯊꯣꯛꯣꯛꯑꯣ ꯑꯗꯨꯒ ꯑꯙꯔꯗꯨꯃꯒ ꯍꯥꯞꯄꯛꯑꯣ ꯑꯩꯁꯨ ꯑꯩꯈ ꯒꯤ ꯁꯍꯔꯗꯨꯗ ꯍꯥꯏꯒꯦꯕ ꯅꯪ ꯁꯨꯃꯥꯏꯅ ꯊꯥꯖꯟꯒꯦ ꯈꯣꯠꯀꯦ ꯍꯥꯏꯌꯦꯅ ꯑꯩꯈꯣꯏꯁꯨ ꯑꯩꯈꯣꯏꯒꯤ ꯅꯦꯅꯦ ꯑꯃꯒꯤ ꯃꯣꯏꯒꯤ ꯅꯨꯄꯥ ꯅꯨꯄꯥꯁꯤꯡꯅ ꯎ ꯄꯥꯒꯤ ꯏꯃꯥꯟꯅꯕꯈꯩꯅ ꯇꯧꯕꯅꯦꯕꯀꯣ
ꯎꯝ
ꯑꯗꯩ ꯑꯗꯨꯗꯩ ꯌꯥꯎꯕꯅꯦ ꯑꯗꯨꯗꯪꯁꯨ ꯎꯝ ꯑꯗꯨ ꯑꯩ ꯑꯩ ꯍꯥꯏꯅꯒꯦ ꯅꯪꯅꯁꯨ ꯑꯗꯨꯝ ꯀꯟꯗꯨꯁꯨ ꯐꯣꯝ ꯝꯁꯨ ꯊꯥꯖꯤꯟꯕ ꯑꯩ ꯍꯌꯦꯡ ꯆꯠꯂꯨꯁꯦ ꯑꯗꯨꯠꯇꯗꯤ ꯍꯌꯦꯡꯅ ꯑꯗꯨꯗꯤ ꯀꯣꯂꯦꯖ ꯂꯦꯞꯊꯣꯛꯑꯒ ꯂꯥꯛꯑꯣ ꯑꯩꯗꯤ ꯑꯌꯨꯛ ꯅꯨꯡꯊꯤꯟꯗꯗꯤ ꯁꯪꯉꯔꯣꯏ ꯇꯣꯛꯄꯗꯤ ꯌꯥꯗꯦꯅ ꯍꯥꯏꯗꯤ ꯇꯧꯈ꯭ꯔꯕꯅ ꯃꯤꯅ ꯇꯣꯛꯀꯦ ꯍꯥꯏꯕꯗ ꯃꯤꯅꯁꯨ ꯅꯨꯡꯁꯤꯄꯣꯠꯇꯦꯔ ꯇꯣꯂꯣꯞ ꯊꯥꯒꯤ ꯄꯩꯁꯥ ꯄꯤꯔꯤꯕꯅꯤꯅ
ꯎꯝ ꯑꯗꯨꯗꯤ ꯑꯩꯗꯣ ꯍꯌꯦꯡ ꯑꯗꯨꯝ ꯂꯥꯛꯑꯣ ꯍꯥꯏꯔ
ꯂꯥꯛꯑꯣ ꯍꯌꯦꯡꯗꯨ ꯆꯠꯂꯁꯦ
ꯍꯝ ꯐꯥꯎ ꯐꯥꯎꯉ
ꯑꯁꯤ ꯉꯁꯤ ꯆꯠꯁꯦꯕꯀꯣ ꯑꯩꯗꯣ ꯉꯁꯤ ꯆꯠꯁꯦꯕ ꯑꯩꯗꯣ ꯉꯥꯛꯇꯪ ꯄꯣꯊꯥꯔꯅꯤ ꯑꯗꯨꯒ ꯑꯃꯨꯛ ꯆꯠꯄꯒꯤ ꯇꯥꯏꯃꯤꯡ ꯌꯧꯔꯛꯑꯅꯦꯕ
ꯍꯣꯏ ꯍꯣꯏ
ꯑꯩꯗꯣ ꯍꯧꯖꯤꯛ ꯀ꯭ꯂꯥꯁ ꯆꯠꯇꯕꯩꯅꯦ ꯑꯗꯣ ꯍꯌꯦꯡꯗꯣ ꯑꯣꯏꯅ ꯇꯧꯔꯁꯦ ꯑꯗꯨꯒ ꯎ ꯃꯣꯏ ꯊꯥꯗꯅꯦ ꯑꯗꯨꯝ ꯆꯥꯎꯕꯗ ꯑꯃ ꯄꯥꯏꯕꯗꯣ ꯑꯗꯨꯝ ꯑꯍꯨꯝꯃꯨꯛ ꯐꯪꯕ ꯊꯥ ꯑꯝꯇ ꯑꯍꯨꯝꯃꯨꯛ ꯐꯪꯕ ꯍꯥꯏꯁꯗꯤ ꯑꯗꯨꯝ ꯐꯗ꯭ꯔꯥ ꯌꯥꯝ ꯀꯥꯟꯅꯗ꯭ꯔꯅꯦ
ꯎꯝ
ꯣ ꯑꯅꯤꯒꯨꯝꯕ ꯑꯅꯤꯒ ꯆꯥꯛꯂꯛꯑꯗꯤꯀꯣ ꯄꯩꯁꯥꯗꯣ ꯆꯥꯎꯔꯒ ꯌꯥꯝ ꯃꯦꯅꯦꯖ ꯇꯧꯕ ꯌꯥꯝ ꯀꯣꯟꯅꯕꯅꯦ ꯌꯨꯝꯗ ꯇꯅꯤꯗ꯭ꯔꯁꯨ ꯌꯥꯕꯅꯦꯕ
ꯑꯝ
ꯑꯗꯨꯏꯗꯤ ꯌꯥꯝ ꯐꯕꯅꯦ ꯅꯪ ꯊꯦꯡꯕꯨ ꯊꯦꯡꯃꯜꯂꯦ ꯍꯥꯏꯔꯤꯁꯤꯦꯅ ꯍꯥꯟꯅ ꯍꯥꯏꯔꯛꯑꯗꯤ ꯍꯥꯟꯅ ꯇꯧꯔꯣꯏꯗ꯭ꯔꯥ
ꯑꯩꯗꯣ ꯉꯍꯥꯡꯉꯩꯁꯦ ꯃꯐꯝ ꯈꯪꯗꯕ ꯎ ꯐꯕ ꯃꯣꯏꯒꯤ ꯗꯨꯀꯥꯟ ꯐꯝꯕ ꯑꯃ ꯂꯩꯕꯗ ꯑꯩꯈꯣꯏ ꯅꯥꯀꯟꯗ ꯑꯣꯏꯅ ꯂꯩ ꯅꯤ ꯃꯥꯅ ꯑꯦ ꯑꯗꯨ ꯅꯣꯏ ꯅꯃꯥꯟꯅꯕꯤ ꯅꯠꯇ꯭ꯔꯒ ꯃꯥꯅ ꯑꯗꯨ ꯆꯄꯅꯤ ꯃꯟꯅ ꯍꯪꯉꯅ ꯃꯥꯦ ꯍꯅꯤꯅ ꯍꯥ ꯑꯩꯅ ꯂꯥꯡꯁꯤꯟꯗꯣꯏꯅꯦ ꯗꯣꯀꯨꯃꯦꯟꯗꯣ ꯑꯃꯨꯛꯇꯪ ꯍꯥꯏꯕꯤꯔꯛꯑꯣꯅꯦ ꯑꯩ ꯅꯣꯠ ꯇꯧꯍꯧꯒꯦ
ꯊꯦꯡꯒꯤꯅꯦ ꯎ ꯐꯣꯝ ꯐꯣꯗꯣ ꯍꯣꯔꯦꯟ ꯐꯣꯝ ꯂꯧꯗꯣꯏꯅꯦ ꯐꯣꯝꯗꯨꯗ ꯐꯣꯇꯣ ꯄꯥꯁꯄꯣꯔꯠ ꯑꯃ ꯆꯪꯉꯅꯤ ꯑꯗꯩꯅꯦ ꯑ ꯔ ꯖꯦꯔꯣ ꯁꯤꯗꯩꯗꯤ ꯇꯦꯟ ꯇꯨꯋꯦꯜꯞ ꯅꯪ ꯒ꯭ꯔꯦꯖꯨꯑꯌꯦꯁꯟꯗꯤ ꯂꯣꯏꯗ꯭ꯔꯤꯕ ꯅꯪꯅ ꯇꯧꯕ
ꯐꯣꯇꯣ ꯐꯇꯣ ꯄꯥꯁꯄꯣꯔꯠꯅꯦ ꯑꯁꯣꯛꯁꯅꯦ ꯑꯗꯒꯤ ꯍ ꯃꯥꯔꯁ ꯃꯥ
ꯇꯦꯟ ꯇꯨꯋꯦꯜꯐ ꯑꯗꯩꯗꯤ ꯀꯣꯂꯦꯖꯇꯅ ꯈꯇꯪ ꯂꯥꯁ ꯏꯌꯥꯔ ꯅꯠꯇ꯭ꯔꯥ ꯑꯗꯨꯑꯣꯏꯗꯤ ꯐꯥꯔꯁ ꯐꯥꯔꯁ ꯏꯌꯥꯔꯒ ꯁꯦꯀꯦꯟ ꯏꯌꯥꯔꯒꯒꯤ ꯐꯥꯔꯁ ꯁꯦꯃꯤꯁꯇꯔ ꯁꯦꯀꯦꯟ ꯁꯦꯃꯤꯁꯇꯔ ꯊꯥꯔꯠ ꯁꯦꯃꯤꯁꯇꯔ ꯐꯣꯔ ꯑꯗꯨ ꯂꯣꯏ ꯍꯥꯞꯆꯜꯂꯑꯣ
ꯑꯣꯝ
ꯑꯗꯨꯒ ꯑꯗꯨꯝ ꯀꯩꯗꯣ ꯄꯨꯔꯗ ꯁꯕꯖꯦꯛꯇꯤ ꯂꯣꯏꯅꯅꯦꯥꯛ ꯍꯥꯏꯗꯤ ꯑꯣꯜ ꯔꯥꯎꯟꯁꯦ ꯂꯣꯏ ꯑꯌꯥꯝꯕ ꯑꯣꯏꯕꯅꯤꯀꯣ ꯑꯗꯨꯗꯤ ꯅꯪ ꯑꯩꯗꯤ ꯃꯦꯠꯁ ꯁꯦꯡꯅꯗꯦ ꯑꯗꯨꯗꯣ ꯌꯥꯔꯛꯑꯔꯣꯏꯕ ꯑꯗꯨ ꯑꯩꯗꯤ ꯁꯥꯏꯁ ꯁꯦꯟꯅꯗꯦ ꯏꯪꯂꯤꯁ ꯁꯦꯟꯅꯗꯦ ꯍꯥꯏꯕ ꯌꯥꯔꯣ ꯂꯣꯏꯅꯃꯛ ꯑꯣꯔ ꯂꯥꯎ ꯆꯠꯂꯛꯀꯗꯣꯏꯅꯤꯅ
ꯍ ꯍꯣꯏ ꯑꯗꯨꯅꯅꯦ ꯑꯩꯅ ꯁꯔ ꯃꯀꯤ ꯑꯥ ꯂꯩ ꯍꯦꯟꯅ ꯍꯥꯏꯗꯦꯔꯤꯁ
ꯎꯝ ꯌꯥꯏ ꯌꯥꯔꯣ ꯅꯪꯅ ꯐꯥꯏ ꯃꯨꯛꯇ ꯍꯥꯏꯔꯁꯨ ꯑꯗꯨꯝ ꯌꯥꯏꯑꯕꯀꯣ ꯍꯥꯏꯗꯤ ꯅꯪꯗꯣ ꯇꯝ ꯇꯝ ꯇꯧꯔꯒ ꯑꯦꯛꯁꯄꯤꯔꯤꯌꯦꯟꯁ ꯂꯩꯔꯒ ꯍꯦꯛ ꯀ꯭ꯂꯥꯁꯁꯨ ꯑꯗꯨꯝ ꯆꯥꯎꯈꯠꯂꯁ ꯌꯥꯗꯅ ꯑꯗꯣ ꯑꯗꯨꯃꯥꯏꯅ ꯌꯦꯡꯉꯣ
ꯑꯗ ꯃꯣꯏ ꯐꯣꯝ ꯃꯃꯜꯗꯤ ꯀꯌꯥ ꯍꯥꯏꯒꯦ
ꯑꯣ ꯃꯤ ꯂꯨꯄꯥ ꯇꯔꯥꯔ ꯀꯣꯜꯂ ꯈꯠꯇꯣꯛꯎꯔꯝꯃꯟꯗ
ꯌꯥꯏꯅꯦ ꯁꯣꯝꯅ ꯍꯥꯇꯣꯄꯗꯤ ꯂꯨꯄꯥ ꯆꯥꯝꯃꯨꯛ ꯈ ꯂꯧꯥꯎ ꯂꯩꯕ ꯈꯪꯗꯦ
ꯎꯝ ꯑꯩꯒꯤꯗꯤꯅꯦ ꯑꯩꯈꯣꯏꯅꯅꯦ ꯑꯗꯣ ꯑ ꯃꯣꯏꯒꯤ ꯑꯩꯈꯣꯏ ꯅꯅꯦꯒꯤ ꯅꯨꯄꯥꯗꯣ ꯏꯃꯝ ꯃꯥꯟꯅꯕꯅꯦꯅ ꯇꯧꯕꯅꯦꯕꯗ ꯑꯩꯁꯨ ꯁꯤꯗ ꯁꯨꯝ ꯂꯩꯔꯒ ꯄꯩꯁꯥ ꯊꯣꯛꯇꯕꯗꯅ ꯃꯈꯣꯏꯅꯤꯅꯦꯅ ꯇꯧꯔꯒ ꯍꯥꯏꯅꯍꯜꯂꯒ ꯇꯧꯈꯤꯕꯅꯦꯕ ꯑꯗꯣ ꯑꯩꯈꯣꯏ ꯃꯔꯤ ꯃꯇꯥ ꯑꯣꯏꯕꯒꯤ ꯑꯗꯨꯝ ꯁꯠ ꯁꯠ ꯌꯥꯈ꯭ꯔꯦꯕꯀꯣ ꯈꯪꯅ ꯆꯥꯅꯕ ꯈꯣꯠꯄꯒꯤ ꯑꯗꯨ ꯅꯣꯏꯁꯨ ꯑꯗꯨꯝ ꯌꯥꯔꯀꯥꯟꯗ ꯑꯩꯅ ꯑꯗꯨꯝ ꯐꯖꯅ ꯍꯥꯏꯅꯈꯤ
ꯍ ꯍꯣꯏꯦ
ꯍꯌꯦꯡ ꯍꯌꯦꯡꯗ ꯑꯣꯏꯅ ꯍꯌꯦꯡꯗ ꯑꯣꯏꯅ ꯆꯠꯂꯁꯦ ꯑꯗꯨꯗꯤ
ꯍꯌꯦ ꯀꯌꯥꯋꯥꯔꯒ ꯊꯂ
ꯄꯨꯡꯗꯣ ꯅꯨꯡꯁꯥ ꯌꯥꯝ ꯀꯟ ꯁꯥꯒꯠꯇ꯭ꯔꯤꯉꯩꯗ ꯍꯧꯖꯤꯛ ꯅꯨꯡꯁꯥ ꯌꯥꯝ ꯁꯥꯥꯕꯅ ꯄꯨꯡ ꯃꯥꯄꯜ ꯁ꯭ꯋꯥꯏ ꯆꯠꯁꯤꯔ ꯅꯨꯡꯊꯤꯤꯟ ꯅꯨꯡꯗꯥꯡꯋꯥꯏꯔꯝꯗꯨꯗꯤ ꯑꯃꯨꯛ ꯑꯩ ꯇꯨꯏꯁꯟ ꯆꯠꯇꯣꯏꯅꯤ ꯅꯪ ꯐꯔꯛꯥꯛꯑꯅꯦꯕ
ꯎꯝ
ꯌꯥꯏꯅ
ꯎꯝ
ꯎꯝ ꯑ ꯑꯗꯨꯃꯥꯏꯅ ꯇꯧꯔꯁꯤ ꯁ ꯑꯗꯨꯒ ꯅꯪꯃꯥꯏꯅ ꯑꯩꯅ ꯍꯥꯏꯔꯤꯕ ꯗꯣꯀꯨꯃꯦꯟꯈꯩꯗꯨꯁꯨ ꯂꯣꯏ ꯄꯨꯁꯜꯂꯛꯑꯣ ꯐꯤꯛꯁꯇ
ꯑꯣ ꯑꯗꯨꯗꯤ ꯃꯐꯝꯁꯦ ꯃꯣꯏꯅ ꯑꯗꯨꯝ ꯄꯤꯔꯛꯀꯗꯣꯏꯅꯤꯅꯦꯀꯣ
ꯎꯝ ꯅꯪꯅꯅꯦ ꯅꯪꯒꯤ ꯔꯦꯟꯇꯣ ꯑꯩ ꯁꯤꯗ ꯂꯩ ꯍꯥꯏꯔꯒ ꯅꯪ ꯈꯨꯗꯣꯡꯆꯥꯥꯕ ꯃꯐꯝꯗꯣ ꯗ ꯃꯗ ꯎꯝ ꯁꯤꯖ ꯁꯤꯒꯤ ꯃꯐꯝꯁꯤꯗ ꯈꯨꯗꯣꯡ ꯆꯥꯏ ꯈꯣꯠꯂꯦ ꯑꯗꯣ ꯍꯥꯏꯔꯒ ꯅꯪꯅ ꯆꯠꯄ ꯐꯔꯛ ꯇꯥꯗꯣꯏꯅꯦ ꯁꯝꯅꯗ ꯅꯪꯅ ꯑ ꯀꯩꯅꯣ ꯃꯐꯝꯗ ꯂꯩꯔꯒ ꯀꯤꯂꯣꯃꯤꯇꯔ ꯇꯦꯟꯃꯨꯛ ꯆꯠꯂꯛꯄ ꯑꯗꯨꯗꯒꯤ ꯅꯪꯉꯣꯟꯗ ꯃꯦꯟ ꯃꯥꯟ ꯑꯗꯨꯗꯤ ꯐꯔꯛ ꯇꯥꯔꯛꯇ꯭ꯔꯦꯅꯦ
ꯎꯝ
ꯑꯗꯨꯃꯥꯏꯅ ꯇꯦꯟ ꯇ꯭ꯋꯦꯟꯇꯤꯗ ꯂꯄꯁꯤꯗꯤ ꯌꯥꯝ ꯁꯪꯉꯛꯦꯗꯅ ꯑꯗꯨꯃꯥꯏꯅꯗꯤ ꯀꯩꯁꯨ ꯄꯤꯔꯑꯣꯕꯅ ꯅꯪꯒꯤ ꯑꯦꯔꯤꯌꯥ ꯑꯗꯨꯋꯥꯏꯗ ꯈꯤꯇꯪ ꯆꯠꯂꯁꯨ ꯄꯨꯡꯒꯥꯏꯃꯨꯛ ꯆꯠꯄ ꯃꯐꯝꯗ ꯀꯩꯁꯨ ꯄꯤꯗꯕꯅꯦꯕ
ꯎ
ꯑꯗꯨꯕꯩꯕꯨꯗꯤ ꯌꯥꯝ ꯐꯥꯎꯕꯅꯦ
ꯑꯗꯨ ꯑꯗꯨꯁꯨꯅꯦ ꯑꯩꯅ ꯄꯥꯝꯃꯤꯁꯗꯤ ꯂꯝꯕꯤꯗ ꯆꯠꯊꯣꯛꯟ
ꯑꯩꯈꯣꯏꯅ ꯑꯃꯨꯛ ꯀꯔꯤꯝꯆꯥ ꯒꯥꯔꯤ ꯑꯃꯆꯥ ꯆ ꯂꯩ ꯍꯄꯗꯤ ꯐꯕ ꯒꯥꯔꯤꯆꯥ ꯂꯩꯇꯕ ꯐꯛ ꯇꯥꯏꯑꯕ ꯑꯩꯁꯨ ꯒꯥꯔꯤꯆꯥ ꯂꯩꯇꯕꯒꯤ ꯑꯅꯛ ꯉꯥꯛꯇꯅꯦꯅꯤ ꯆꯠꯂꯤꯁꯦ ꯑꯩ ꯁ꯭ꯏꯗꯒꯤ ꯄꯉꯇꯦ ꯑ
ꯑꯗꯨ ꯐꯪꯅꯦ
ꯎꯝ ꯑꯗꯩꯗꯤ ꯃꯣꯏ ꯁꯤꯒꯤꯅꯦ ꯌꯥꯝ ꯐꯕ ꯑꯃꯅꯅꯦ ꯍꯣꯝ ꯇꯌꯨꯇꯔ ꯆꯠꯄꯁꯦ ꯊꯥꯒꯦ ꯄꯩꯁꯥꯗꯣ ꯁꯠ ꯁ ꯁꯠ ꯄꯤꯕꯤꯌꯦꯕꯀꯣ ꯌꯥꯝ ꯃꯃꯥ ꯃꯄꯥꯁꯤꯡꯁꯦ ꯑꯩꯈꯣꯏ ꯑꯩꯈꯣꯏꯔꯣꯝꯗ ꯊꯥꯛ ꯑꯁꯣꯅꯥꯀꯟ ꯇꯧꯕꯗꯤ ꯄꯤꯅꯤꯡꯗꯅ ꯇꯧꯅꯗ꯭ꯔꯣ ꯂꯩꯀꯥꯏꯒꯤꯗꯤ ꯁꯤꯒꯤꯁꯤꯀꯣ ꯄꯩꯁꯥꯁꯨ ꯆꯥꯎꯋꯤ ꯃꯆꯥꯗꯨꯗ ꯍꯩꯅꯕ ꯇꯥꯛꯑꯣ ꯍꯥꯏꯔ ꯇꯧꯋꯦ ꯑꯗꯩ ꯑꯩꯈꯣꯏꯅꯒ ꯇꯨꯏꯁꯟ ꯁꯨꯝ ꯇꯧꯕ ꯈꯣꯠꯄ ꯇꯧꯕꯁꯦ ꯑ ꯂꯥꯏꯔꯤꯛ ꯇꯥꯏꯏꯉꯩꯗꯀꯣ ꯃꯣꯏ ꯑꯗꯨꯝ ꯌꯦꯡꯗꯤ ꯌꯦꯡꯕ ꯆꯪꯉꯛꯄꯅꯦꯕ ꯑꯗꯨꯗꯨꯒꯅꯦ ꯆꯥ ꯅꯨꯡꯒ ꯂꯣꯜꯂꯒ ꯑꯗꯨꯝ ꯄꯤꯊꯛꯑꯦꯕ ꯈꯪꯕ꯭ꯔꯥ ꯑꯗꯨ ꯑꯣꯏ ꯌꯥꯔꯗꯤ ꯌꯥꯝꯅ ꯍꯣꯁꯄꯤꯇꯦꯂꯤꯇꯤ ꯌꯥꯝ ꯐꯖꯕꯤꯗꯣ
ꯎꯝ
ꯑꯣꯏꯔꯒ ꯌꯥꯝ ꯐꯩꯗ ꯑꯗꯩꯗꯤ ꯑꯩꯈꯣꯏꯅ ꯁꯤ ꯇꯧꯋꯦꯅ ꯌꯥꯝ ꯃꯣꯏꯗꯣ ꯑꯩꯈꯣꯏꯒꯤꯁꯨ ꯇꯧꯕꯤꯕ ꯌꯥꯝ ꯐꯩ ꯍꯥꯏꯖꯟꯕ ꯅꯠꯇꯕ ꯁꯨꯝ ꯂꯩꯖꯅꯕ ꯃꯤ ꯂꯣꯏꯅꯕ ꯅꯨꯡꯉꯥꯏꯕꯗ ꯂꯩꯗꯤ ꯆꯔꯁꯒꯦ ꯀꯩ ꯊꯧꯅ ꯀꯣ ꯑꯣꯖꯥ ꯍꯥꯏꯒꯤ ꯋꯁꯦ ꯑꯗꯨꯝ ꯐꯖꯅ ꯄꯤꯕꯤꯌꯦꯕ ꯑꯗꯨꯅꯁꯨ ꯑꯩꯈꯣꯏ ꯑꯉꯥꯡꯗꯣ ꯍꯥꯏꯗꯤ ꯃꯣꯏꯅ ꯇꯧꯔꯛꯄ ꯃꯣꯏꯅ ꯎꯠꯂꯛꯑꯝꯅ ꯑꯩꯈꯣꯏꯁꯨ ꯑꯗꯨꯝ ꯑꯉꯥꯡꯗ ꯅꯨꯡꯁꯤꯟ ꯇꯧꯅꯤꯡꯅꯕ ꯂꯩ ꯀꯥꯏꯗ ꯅꯪꯕꯨꯗꯤ ꯂꯣꯏ ꯅꯨꯡꯁꯤꯠ ꯀ ꯃꯣꯏꯅ ꯃꯥꯏ ꯑꯣꯠꯂꯛꯇ꯭ꯔꯁꯨ ꯑꯗꯨ ꯑꯣꯏꯔꯁꯨ ꯍꯦꯟꯅꯩꯦ ꯍꯦꯟꯕꯗꯣ ꯌꯥꯝ ꯐꯩꯗ ꯃꯤ ꯁꯤꯡꯕꯩꯔꯥ ꯂꯥꯏꯔꯤꯛ ꯂꯥꯏꯁꯨ ꯍꯩꯕ ꯃꯐꯝ ꯑꯣꯏꯕꯩꯔꯥ ꯈꯪꯗ꯭ꯔꯦ ꯎꯝ ꯎꯝ ꯎꯝ ꯁꯃꯥꯏ ꯇꯥꯎ
ꯎꯝ ꯑꯗꯨꯤ ꯍꯌꯦꯡꯗ ꯀꯩꯅꯣ ꯇꯧꯔꯁꯦ ꯍꯄꯅꯤꯀ
ꯎꯝ ꯑꯄꯅ ꯂ ꯑꯂ ꯆꯠꯁꯦ
ꯅꯁꯅꯤ ꯑ ꯑꯅꯤꯃꯛꯁꯦ ꯅꯪ ꯑꯅꯤ ꯆꯠꯂ ꯍꯥꯏꯔ ꯑꯅꯤꯁꯦ ꯑ ꯀꯣꯂꯦꯖ ꯂꯣꯏꯔꯒ ꯂꯣꯏ ꯆꯠꯂꯤꯔꯈꯩꯅꯣ
ꯎꯝ ꯃꯥꯅꯦ ꯄꯨꯡ ꯑꯍꯨꯝꯗꯒꯤꯩ ꯆꯠꯄꯅꯤꯅ ꯑꯗꯨꯃꯥꯏꯅ ꯆꯠꯂꯤꯅꯦ ꯅꯪꯅꯕ
ꯑꯣ ꯑꯅꯤꯁꯨ ꯃꯐꯝ ꯄꯨꯟꯗꯕꯀꯣ
ꯀꯟ ꯇ ꯌꯥꯝ ꯂꯝꯅꯅꯥꯞꯁꯅ ꯇꯔꯣꯝ ꯂ ꯀꯥꯏꯣ ꯃꯅꯤꯔ
ꯎꯝ
ꯂꯩꯀꯥꯏ ꯍꯥꯏꯒꯦ ꯑꯗꯣ ꯑꯩꯗꯤ ꯀꯩꯅꯣ ꯐꯛꯇꯤ ꯑꯣꯇꯣꯗ ꯆꯠꯂꯦꯕꯀꯣ
ꯎ
ꯈꯣꯡꯅ ꯆꯠꯄꯗꯣ ꯀꯇꯔ ꯂꯥꯞꯄꯦꯅꯣ ꯆꯠꯂꯦ ꯑꯣꯇꯣꯗ ꯑꯗꯨꯒ ꯍꯜꯂꯛꯄꯗꯨꯁꯨ ꯑꯣꯇꯣ ꯏꯝꯐꯥꯜ ꯕꯖꯥꯔ ꯃꯅꯨꯡ ꯑꯗꯨꯝ ꯐꯪꯉꯤꯗꯅ ꯑꯣꯇꯣ ꯀꯩꯀꯦ ꯑꯗꯨꯅ ꯑꯗꯨꯃꯥꯏꯅ ꯍꯜꯂꯛꯑꯦ ꯑꯗꯣ ꯑꯃ ꯃꯐꯝꯗꯨꯗꯤ ꯑꯃꯗꯩꯅ ꯑꯃꯐꯥꯎꯇꯨꯗꯤ ꯈꯣꯡꯅ ꯑꯗꯨꯝ ꯆꯠꯄ ꯌꯥꯕ ꯃꯐꯝꯗꯤ ꯑꯣꯏꯌꯦꯕ ꯊꯃꯜ ꯑꯣꯏꯔꯃ ꯃꯥ ꯂꯥꯛꯑ ꯑꯗꯨ ꯑꯗꯨꯒ ꯑꯩꯒꯤ ꯔꯦꯟꯇꯣ ꯌꯧꯔꯛꯄꯗ ꯍꯪꯒꯥꯔ ꯍꯟꯗꯥꯗꯨꯗ ꯑꯣꯇꯣ ꯒꯥꯔꯤ ꯆꯠ ꯐꯠꯇꯕꯗꯤ ꯈꯤꯇꯪ ꯁꯥꯡꯉꯦꯕꯀꯣ ꯑꯗꯨ ꯑꯗꯨꯗꯨꯃꯗꯤ ꯑꯣꯇꯣ ꯎꯝ ꯑꯣꯇꯣꯒꯤ ꯔꯤꯛꯁꯣ ꯀꯩꯀꯩ ꯆꯦꯟꯕꯗ ꯑꯗꯨꯝ ꯆꯥꯠꯂꯦ
ꯑꯣ ꯍ
ꯍꯌꯦꯡꯗꯣ ꯆꯠꯂꯁꯦ ꯑꯗꯨꯒ ꯅꯪ ꯅꯪꯒꯤ ꯗꯣꯀꯨꯃꯦꯟꯗꯣ ꯂꯣꯏ ꯂꯪꯖꯔ ꯊꯃ ꯑꯃꯃꯣ ꯍꯌꯦꯡ ꯗꯣꯐꯥ ꯂꯥꯎꯟ ꯆꯜꯂ
ꯑꯩ ꯍꯧꯖꯤꯛ ꯂꯥꯛ ꯂꯩꯔꯒ ꯂꯩꯉꯣꯢ ꯆꯤꯡꯊꯣꯛ ꯎꯔꯒꯦ ꯔꯦꯗꯤꯗ ꯊꯝꯃꯝꯃꯒꯦ ꯊ ꯐꯔ ꯅꯪꯅ ꯉꯁꯥꯏ ꯍꯥꯏꯕꯤꯔꯛꯏꯁꯨ ꯌꯥꯝ ꯅꯨꯡꯉꯥꯏꯔꯦ ꯑꯗꯨꯗꯤ
ꯎꯝ ꯃꯣꯏ ꯑꯗꯨꯝ ꯌꯥꯔꯀꯥꯟꯗ ꯐꯖꯅ ꯍꯥꯏꯔꯀꯥꯟꯗ
ꯍ ꯍꯣꯏ ꯍꯌꯦꯡ ꯑꯃꯨꯛ ꯉ ꯈꯥꯟꯟꯅ ꯐꯥꯎꯃꯤꯟꯅꯔꯁꯤ ꯎꯝ ꯊꯝꯃꯦꯀꯣ ꯑꯗꯨꯗꯤ ꯎꯝ
ꯍꯣꯏ ꯌꯥꯏ ꯌꯥꯏ